ꯇꯥꯕꯤꯔꯕꯣ ꯑꯥ ꯇꯥꯔꯦ ꯇꯥꯔꯦ ꯇꯥꯔꯦ ꯆꯥꯛ ꯏꯟꯁꯥꯡ ꯊꯣꯡꯉꯕ꯭ꯔꯣ ꯀꯃꯥꯏꯅ ꯇꯧꯔꯒꯦ ꯉꯁꯤꯁꯤꯕꯨ ꯀꯔꯤ ꯃꯊꯦꯜ ꯍꯣꯠꯅꯕꯤꯔꯒꯦ
ꯆꯥꯛ ꯏꯟꯁꯥꯡꯗꯤ ꯊꯣꯡꯖꯔꯦ ꯑꯩꯈꯣꯏ ꯏꯕꯥꯏ ꯑꯃ ꯂꯥꯛꯑꯦꯟꯅ ꯑꯈꯣꯏꯕꯦꯝꯗꯣ ꯅꯝꯕꯣꯟꯗ ꯄꯥꯟꯕꯗꯣ ꯃꯥ ꯁꯤꯗ ꯅꯍꯥꯟ ꯂꯨꯍꯣꯡꯕꯒꯤ ꯂꯥꯛꯄꯗ ꯑꯗꯨꯝ ꯂꯩꯔꯕꯀꯣ ꯑꯗꯨꯒꯤ ꯍꯌꯦꯡ ꯆꯠꯀꯗꯣꯏꯅ ꯃꯌꯥꯝꯗ ꯄꯨꯟꯅ ꯉꯥꯅꯨ ꯆꯥꯃꯤꯟꯅꯁꯦꯅ ꯑꯩꯗꯤ ꯉꯥꯅꯨ ꯑꯃꯛꯇ ꯍꯥꯏꯔꯒ ꯉꯥꯅꯨ ꯑꯍꯨꯝ ꯁꯨꯂꯩꯔꯝꯃꯦ
ꯑꯗꯨ ꯂꯣꯏꯔꯒ ꯆꯥꯔꯒ ꯍꯌꯦꯡ ꯆꯠꯈꯤꯗꯣꯏꯅꯦ ꯑꯩꯈꯣꯏ ꯏꯕꯥꯏ ꯑꯃ ꯂꯥꯛꯑꯒ ꯊꯣꯡꯉꯤ ꯀꯟꯅ ꯑꯩꯗꯤ ꯉꯁꯤ
ꯑꯁ ꯁꯤꯁꯦ ꯑꯝꯇ ꯌꯥꯎꯗ꯭ꯔꯦ ꯆꯥꯥꯛꯁꯨ ꯃꯃꯥꯡꯗ ꯂꯣꯏꯅ ꯊꯥꯔꯛꯈ꯭ꯔꯕ ꯃꯥꯜꯂꯦ ꯑꯁ ꯑꯗꯨꯗꯤ ꯉꯁꯤ ꯅꯣꯏꯗꯤ ꯀꯃꯥꯏ ꯇꯧꯔꯒꯦ ꯑꯗꯨꯗꯤ ꯉꯁꯤ ꯉꯁꯤꯗꯤ ꯉꯥꯅꯨꯅꯤꯅꯦ ꯅꯪꯅ ꯅꯗꯗꯣꯏꯁꯦ ꯉꯥꯅꯨꯗꯤ ꯍꯥꯎꯗꯤ ꯍꯥꯎꯕꯅꯦꯍꯦ ꯑꯩꯈꯣꯏꯒꯤꯗꯤ ꯉꯁꯤꯁꯦ ꯊꯣꯡꯉꯕ ꯊꯣꯡꯗ꯭ꯔꯤꯕ ꯈꯪꯗꯦ ꯑꯍꯥꯎꯕꯕꯨꯗꯤ ꯑꯣꯏꯔꯝꯃꯔꯣꯏ ꯑꯗꯨꯗ ꯑꯩꯈꯣꯏꯕꯨꯗꯤ ꯉꯥꯅꯨ ꯀꯩꯀꯥꯗꯤ ꯑꯣꯏꯔꯝꯃꯔꯣꯏ ꯑꯗꯨꯝ ꯆꯝꯅ ꯏꯔꯣꯟꯕ꯭ꯔꯥ ꯏꯔꯣꯟꯕꯒꯨꯝꯕ ꯇꯥꯔꯗꯧ ꯃꯥꯜꯂꯦ ꯅꯨꯡꯗꯥꯡꯗꯤ ꯏꯔꯣꯟꯕꯒꯨꯝꯕ ꯍꯦꯛꯇ ꯆꯥꯒꯜꯂꯦ ꯑꯩꯈꯣꯏꯒꯤꯗꯤ ꯑꯗꯣ ꯀꯔꯤꯃꯛ ꯇꯧꯔꯤꯅꯣꯗꯤ ꯈꯪꯗ꯭ꯔꯦ ꯑꯗꯣ ꯉꯥꯅꯨꯗꯨꯕꯨ ꯀꯩꯔꯤ ꯁ꯭ꯇꯦꯖ ꯌꯧꯈ꯭ꯔꯥꯖꯥꯠꯅꯣ ꯅꯪ ꯀꯩꯝꯇ ꯈꯪꯍꯧꯗ꯭ꯔꯕꯣ ꯀꯃꯥꯏ ꯇꯧꯒꯦ
ꯊꯥꯎ ꯌꯩꯗ ꯉꯥꯏꯍꯧꯔꯤꯗ ꯑꯩꯈꯣꯏ ꯏꯕꯥꯏꯅ ꯇꯧꯔ ꯊꯣꯡꯍꯧꯕꯅꯦꯕ ꯑꯩ ꯆꯪꯉꯨꯗ꯭ꯔꯤꯕ ꯑꯣ ꯍꯣꯏ ꯑꯈꯣꯏ ꯊꯣꯡꯕ ꯅꯠꯇꯕꯅꯤꯅꯦ ꯅꯪꯒꯤ ꯈꯔ ꯄꯤꯔꯛ ꯀꯗꯕꯗꯣ ꯑꯩꯅ ꯑꯃꯛ ꯑꯗꯨ ꯂꯧꯒꯦ ꯈꯣꯠꯀꯦ ꯍꯥꯏꯕ ꯆꯪꯕꯗꯣ ꯌꯥꯝ ꯇꯟꯕ ꯍꯥꯏꯇꯥꯔꯦ ꯑꯗꯨꯒꯤꯅꯤꯗ ꯑꯩꯅ ꯊꯣꯡꯕ ꯑꯣꯏꯔꯗꯤ ꯑꯗꯨꯝ ꯈꯥꯏꯗꯣꯛꯑꯒ ꯅꯪꯒꯤ ꯄꯤꯕꯤꯔꯛꯄ
ꯈꯥꯏꯗꯣꯛꯑꯒ ꯅꯪꯒꯤ ꯄꯤꯕꯤꯔꯛꯄ ꯌꯥꯕ ꯅꯪ ꯆꯥꯅꯤꯡꯉꯝꯒꯅꯤ ꯈꯪꯉꯦꯕꯀꯣ ꯉꯥꯅꯨ ꯑꯍꯥꯎꯕ ꯑꯣꯏꯕꯅꯤꯅ ꯌꯥꯔꯦꯍꯦ ꯅꯣꯏ ꯃꯌꯥꯝ ꯆꯥꯕꯗꯨꯗꯤ ꯑꯗꯨꯝ ꯆꯥꯖꯧꯍꯦ ꯅꯪꯒꯤ ꯊꯕꯛꯀꯨꯝꯕ ꯊꯣꯛꯄꯗꯅꯦ ꯍꯥꯏꯕꯁꯨ ꯅꯠꯇꯦ ꯅꯣꯏ ꯏꯃꯨꯡ ꯃꯌꯥꯝ ꯆꯥꯕꯗꯨꯕꯨ ꯑꯩ ꯀꯃꯥꯏ ꯄꯤꯗꯣꯏꯍꯦ ꯑꯗꯨꯗꯤ꯭ꯔ ꯀꯥꯏ ꯇꯧꯔꯨꯅꯨ ꯀꯩꯁꯨ ꯀꯥꯏꯗꯦ ꯍꯥꯎꯕꯅꯦꯕ ꯉꯥꯅꯨꯗꯨꯗꯤ ꯑꯗꯨꯝ ꯑꯗꯣ ꯉꯥꯅꯨꯒꯨꯝꯕꯁꯦ ꯆꯥꯗꯕꯗꯤ ꯀꯨꯏꯗꯤ ꯀꯨꯏꯔꯦ ꯀꯃꯥꯏ ꯇꯧꯏꯦꯒꯗꯅ ꯑꯩꯁꯦ ꯃꯔꯛ ꯑꯃ ꯅꯥꯔꯨꯕ ꯍꯥꯏꯇꯥꯔꯦ ꯑꯗꯨꯗ ꯅꯥꯔꯨꯕ ꯀꯥꯟꯁꯤꯗꯅ ꯃꯌꯥꯝꯁꯦ ꯉꯥꯅꯨ ꯌꯥꯝ ꯆꯥꯕ ꯇꯥꯏꯃꯤꯡ ꯌꯥꯝ ꯑꯣꯏꯌꯦꯕꯀꯣ ꯀꯣ ꯑꯩꯈꯣꯏ ꯏꯃꯨꯡꯒꯤ ꯍꯥꯏꯇꯥꯔꯦ ꯑꯗꯨꯝ ꯑꯃꯗꯁꯨ ꯉꯥꯅꯨ ꯑꯃꯗꯁꯨ ꯉꯥꯅꯨ ꯍꯦꯛꯇ ꯑꯣꯏꯔꯝꯕꯗꯣ ꯑꯗꯨꯃꯥꯏꯅ ꯇꯧꯈꯤꯕ ꯑꯗꯨꯗꯒꯤ ꯒꯦꯞ ꯂꯩꯈꯤꯕꯗꯨꯗ ꯑꯗꯨꯝ ꯆꯥꯍꯧꯗ꯭ꯔꯦꯗꯅꯀꯣ ꯅꯥꯕꯅꯤꯅ ꯆꯥ ꯌꯥꯗꯦꯗꯅ ꯅꯥꯗꯣ ꯁꯔꯨꯛꯇꯤ ꯆꯥꯗꯕꯅ ꯐꯩꯌꯦꯅ ꯆꯠꯅꯤꯡꯉꯁꯨ ꯑꯗꯨꯃꯥꯏꯅ ꯇꯧꯒꯤꯕꯗꯒꯤ ꯍꯧꯖꯤꯛꯁꯦ ꯉꯥꯅꯨꯁꯦ ꯁꯨꯡꯆꯥ ꯆꯥꯈꯤꯗ꯭ꯔꯦꯕ ꯑꯃꯨꯛ ꯈꯪꯗꯦ ꯇꯥꯟ ꯌꯥꯝ ꯆꯥꯟꯅꯅ ꯑꯗꯨꯝ ꯆꯥꯅ ꯆꯥꯈꯤꯗ꯭ꯔꯦꯗꯣ ꯇꯥꯔꯦ ꯑꯗꯨꯗꯒꯤ ꯑꯗꯨꯝ ꯍꯥꯏꯗꯤ ꯌꯦꯟ ꯑꯣꯏꯅ ꯁꯨꯝ ꯀꯃꯟ ꯑꯃ ꯑꯣꯏꯈ꯭ꯔꯦꯕ ꯑꯗꯣ ꯍꯧꯖꯤꯛꯅ ꯑꯗꯨꯒꯤ ꯑꯗꯨꯝꯍꯥꯏꯅ ꯇꯧꯕꯩ ꯉꯥꯅꯨꯁꯦ ꯌꯥꯝ ꯃꯤꯁ ꯇꯧꯈ꯭ꯔꯦ ꯃꯤꯁ ꯇꯧꯈꯤꯕ ꯍꯥꯏꯕꯗꯤ ꯃꯤꯁ ꯑꯥꯎꯠ ꯌꯥꯝ ꯇꯧꯈꯤꯕꯗꯣ ꯆꯥꯕ ꯌꯥꯕ ꯇꯥꯏꯃꯤꯡꯗ ꯌꯥꯝꯅ ꯆꯥꯗꯕ ꯑꯍꯨꯝ ꯃꯔꯤꯃꯨꯛ ꯑꯗꯨꯃꯥꯏꯅ ꯌꯥꯎꯈ꯭ꯔꯦ ꯑꯗꯨꯗꯒꯤ ꯑꯗꯨꯝ ꯆꯥꯈꯤꯗ꯭ꯔꯦ ꯍꯧꯖꯤꯛꯁꯨ ꯑꯗꯨꯝ ꯆꯥꯗꯕꯤ ꯂꯩꯁꯤꯅꯤ ꯐꯔꯛ ꯑꯃꯗꯤ ꯑꯗꯨꯝ ꯏꯇꯥ ꯇꯥꯔꯕꯅꯤꯀꯣ ꯑꯗꯣ ꯉꯁꯥꯏ ꯑꯌꯨꯛꯇꯤ ꯀꯩ ꯌꯦꯟꯁꯥꯡ ꯆꯥꯒꯦ
ꯉꯁꯥꯏ ꯑꯩ ꯊꯕꯛꯁꯦ ꯍꯥꯊꯨ ꯍꯥꯊꯨ ꯆꯠꯄꯒꯤ ꯑꯥꯥ ꯑꯩꯒꯤꯌꯨꯝꯒꯤ ꯊꯣꯡꯕ ꯇꯣꯛꯈ꯭ꯔꯤꯅꯣ ꯍꯋꯥꯏ ꯑꯁꯥꯡꯕꯤ ꯇꯧꯋꯦ ꯑꯗꯨꯣ ꯉꯔꯥꯡ ꯉꯥ ꯇꯥꯎꯕ ꯂꯩꯕꯀꯣ ꯑꯩꯅ ꯇꯥꯎꯔꯝꯕ ꯑꯗꯨꯒꯤ ꯍꯋꯤꯏ ꯊꯣꯡꯉꯦ ꯇꯧꯔꯝꯃꯦ ꯑꯩ ꯊꯣꯡꯕꯤꯔꯒꯦꯅ ꯍꯥꯏꯔꯒ ꯉꯥ ꯑꯇꯥꯎꯕ ꯑꯃꯅꯤ
ꯑꯇꯥꯎꯕ ꯑꯃꯅꯤꯒ ꯇꯧꯔꯒ
ꯑꯗꯨ ꯊꯣꯡꯖꯤꯜꯂꯦ ꯑꯗꯨꯒ ꯑꯗꯨꯝ ꯉꯥ ꯑꯇꯥꯎꯕ ꯈꯔ ꯆꯥꯔꯒ ꯑꯩ ꯍꯣꯔꯦꯟ ꯍꯜꯂꯛꯑꯒ ꯑꯗꯨꯝ ꯏꯃꯥꯟꯅꯕ ꯂꯨꯍꯣꯡꯕ ꯑꯃ ꯂꯩꯕꯒꯤ ꯆꯠꯇꯣꯏꯅꯦ ꯈꯟꯗꯅ ꯆꯥꯛꯁꯨ ꯌꯥꯝ ꯆꯥꯍꯧꯗ꯭ꯔꯦ ꯑꯗꯨꯒꯗꯤ ꯃꯣꯏꯒꯤ ꯁꯨꯝ ꯃꯤ ꯂꯩꯇꯕ ꯈꯣꯠꯇꯕ ꯌꯥꯎꯕꯗꯨꯗꯅꯦ ꯑꯗꯨꯝ ꯆꯠꯄꯗꯣ ꯐꯔꯛ ꯇꯥꯗꯅ ꯆꯠꯇ꯭ꯔꯦ
ꯀꯥꯗꯅ ꯆꯠꯇ꯭ꯔꯦ ꯑꯗꯨꯗꯨꯒ ꯑꯗꯨꯝ ꯁꯤꯗ ꯌꯨꯝꯗ ꯑꯣꯏꯅ ꯆꯥꯔꯁꯦꯅ ꯌꯨꯝꯗ ꯑꯣꯏꯅ ꯆꯥꯔꯣ ꯇꯝꯃꯕ ꯃꯥꯜꯂꯦ ꯗꯒꯤ
ꯆꯥꯛ ꯉꯥꯏꯔꯤ
ꯍꯣꯏ ꯑꯣꯏꯔꯝꯕꯁꯨ ꯌꯥꯏ ꯍꯥꯏꯕꯗꯤ ꯅꯍꯥꯟꯗꯒꯤ ꯂꯩꯃꯤꯟꯅꯔꯒ ꯍꯌꯦꯡ ꯍꯌꯦꯡ ꯑꯃꯨꯛ ꯆꯠꯈ꯭ꯔꯗꯧꯅ ꯅꯣꯏꯒꯤ ꯏꯆꯟꯍꯣꯏꯁꯨ ꯄꯨꯟꯅ ꯆꯥꯃꯤꯟꯅꯖꯔꯁꯅꯣꯅ ꯑꯗꯨꯃꯥꯏꯅ ꯍꯦꯛ ꯐꯅ ꯍꯦꯛ ꯈꯟꯗꯣꯛꯑꯣ ꯎꯄꯥꯏ ꯂꯩꯇꯦ ꯑꯗꯣ ꯅꯣꯏ ꯅꯃꯥꯟꯅꯕ ꯍꯣꯏ ꯂꯨꯍꯣꯡꯕꯗꯨꯗꯤ ꯑꯗꯨꯝ ꯍꯌꯦꯡ ꯑꯗꯨꯝ ꯂꯨꯍꯣꯡꯉꯗꯧꯔꯤꯕ꯭ꯔ ꯀꯃꯥꯏ ꯇꯧꯅꯤ ꯍꯥꯏꯒꯦ
ꯑꯣ ꯍꯌꯦꯡ ꯑꯗꯨꯝ ꯍꯣꯡꯉꯅꯤ ꯍꯥꯏꯌꯦ ꯍꯥꯏꯕꯗꯤ ꯃꯣꯏꯗꯣ ꯃꯣꯏ ꯁꯨꯝ ꯌꯩꯊꯣꯂꯛꯏꯁꯦ ꯀꯨꯏꯔꯦꯕꯀꯣ ꯌꯩꯊꯣꯛꯄ ꯁꯨꯝ ꯌꯩꯊꯣꯛ ꯌꯩꯁꯤꯟ ꯇꯧꯕ ꯂꯩꯕꯗꯣ ꯐꯠꯇꯦꯅ ꯃꯣꯏ ꯁꯨꯝꯅꯥꯀꯟ ꯅꯨꯄꯥ ꯔꯣꯝꯗꯒꯤꯗꯤ ꯃꯣꯏ ꯊꯕꯛ ꯊꯣꯛꯏ ꯅꯨꯃꯤꯠꯅ ꯌꯩꯊꯣꯛꯅꯤꯡꯕ ꯑꯗꯨ ꯑꯣꯏꯇꯥꯔꯒꯁꯨ ꯃꯣꯏ ꯅꯨꯄꯤꯔꯣꯝꯒꯤ ꯂꯩꯗꯅꯀꯣ ꯑꯁꯣꯝꯒꯤ ꯃꯤꯗꯨꯅ ꯑꯃꯨꯛ ꯍꯥꯏꯗꯤ ꯑꯗꯨꯝ ꯀꯨꯏꯅ ꯌꯩꯊꯣꯛꯂꯛꯑꯕꯅꯤꯅ ꯐꯔꯛ ꯇꯥꯔꯅꯤꯅ ꯑꯗꯨꯝ ꯑꯍꯨꯝꯂꯛ ꯁꯨ ꯔꯦꯕꯑꯍꯥꯟꯕꯗꯤ ꯃꯣꯏꯅ ꯍꯣꯡꯒꯦ ꯇꯧꯔꯝꯕꯁꯦ ꯑꯩꯈꯣꯏꯒꯤ ꯍꯟꯗꯛ ꯆꯍꯤ ꯍꯧꯒꯠꯂꯛꯄ ꯁ꯭ꯋꯥꯏꯗ ꯍꯣꯡꯒꯦ ꯇꯧꯔꯝꯕ ꯅꯦꯕꯀꯣ ꯐꯥꯏꯔꯦꯟ ꯂꯝꯇꯥ ꯁ꯭ꯋꯥꯏꯗ ꯑꯗꯨꯗ ꯃꯣꯏ ꯕꯥꯆꯧꯗꯨꯣ ꯀꯟꯅ ꯅꯥꯔꯛꯄꯒꯤ ꯑꯗꯨ ꯇꯧꯗꯅ ꯃꯄꯥꯟ ꯂꯝꯗ ꯄꯨꯗꯅ ꯈꯣꯠꯇꯅ ꯌꯦꯡꯉꯨꯔꯕꯅꯦ ꯑꯗꯨꯝ ꯍꯥꯏꯗꯤ ꯂꯥꯏꯅꯥꯗꯨꯁꯨ ꯑꯆꯝꯕ ꯂꯥꯏꯅ ꯑꯣꯏ ꯔꯝꯗꯕ ꯑꯔꯨꯕ ꯂꯥꯏꯅ ꯑꯣꯏꯔꯝꯕꯗꯨꯒꯤ ꯑꯗꯨꯗꯨꯒꯤ ꯁꯨꯝ ꯀꯩ ꯍꯥꯏꯅꯤ ꯑꯥ ꯃꯣꯏꯗꯣ ꯄꯨꯔꯛꯑꯒ ꯈꯔ ꯐꯕꯨ ꯐꯔꯁꯨ ꯐꯕꯨ ꯐꯠꯇ꯭ꯔꯁꯨ ꯈꯟꯅꯔꯁꯦ ꯑꯃꯥꯏꯅ ꯇꯧꯔꯒ ꯇꯧ ꯂꯩꯈꯤꯕ ꯑꯗꯨꯒ ꯃꯣꯏ ꯃꯣꯏ ꯕꯗꯣ ꯈꯔ ꯅꯥꯔꯦ ꯐꯔꯦꯅ ꯄꯨꯊꯔꯛꯑꯦꯕ ꯀꯣ
ꯋꯥ
ꯑꯗꯨꯗꯨꯒ ꯃꯣꯏ ꯂꯨꯍꯣꯡꯕꯁꯦ ꯏꯉꯥꯒꯤ ꯁꯨꯝ ꯈꯔ ꯄꯥꯡꯈꯠꯂꯛꯄ ꯁ꯭ꯋꯥꯏꯗ ꯍꯣꯡꯁꯦꯅ ꯁꯨꯃꯥꯏꯅ ꯍꯥꯏꯅꯔꯝꯕ ꯑꯗꯨꯁꯨ ꯑꯃꯨꯛ ꯃꯣꯏ ꯁꯨꯝ ꯅꯨꯄꯤꯔꯣꯝꯒꯤꯁꯨꯨ ꯐꯔꯛ ꯇꯥꯕꯗ ꯃꯤ ꯂꯩꯇꯕ ꯌꯥꯎꯕꯗꯒꯤ ꯑꯃꯨꯛ ꯌꯩꯊꯣꯛꯑꯕ ꯑꯗꯨꯒ ꯍꯧꯖꯤꯛ ꯏꯉꯥ ꯂꯣꯏꯔꯝꯗꯥꯏꯁꯤꯗ ꯍꯣꯡꯗꯣꯏ ꯇꯧꯔꯤꯅꯦꯕ ꯗꯨꯀꯥꯟꯗ ꯉꯔꯥꯡ ꯂꯣꯏꯅ ꯍꯩꯖꯤꯡ ꯈꯔꯥꯏ ꯑꯗꯒꯤ ꯕꯣꯔ ꯕꯥꯔꯇꯣꯟ ꯑꯗꯩ ꯉꯁꯤꯁꯨ ꯑꯗꯒꯤ ꯎꯄꯨ ꯀꯥꯡꯊꯣꯟ ꯑꯎꯟ ꯄꯣꯠ ꯀꯩꯀꯩꯗꯣ ꯊꯥꯡꯒꯗꯕꯗꯣ ꯉꯔꯥꯡ ꯉꯁꯤꯗꯣ ꯇꯧꯍꯩꯗꯦꯅ ꯉꯔꯥꯡ ꯂꯣꯏ ꯄꯨꯊꯣꯛꯈ꯭ꯔꯕ
ꯉꯔꯥꯡ ꯂꯣꯏ ꯄꯨꯊꯣꯛꯈ꯭ꯔꯕ
ꯕꯣꯔ ꯕꯔꯇꯣꯟꯁꯨ ꯂꯥꯛꯈ꯭ꯔꯕꯅꯤꯅ ꯅꯣꯏ ꯅꯨꯄꯤ ꯀꯥꯡꯕꯨꯅꯁꯨ ꯍꯣꯏ ꯖꯇ꯭ ꯔꯥ ꯇꯧꯔꯕꯅꯤꯅ ꯍꯌꯦꯡ ꯑꯗꯨꯝ ꯂꯨꯍꯣꯡꯉꯁꯤ ꯈꯣꯠ ꯂꯁꯤ ꯑꯗꯨꯝ ꯍꯥꯏꯅꯔꯒ ꯂꯩꯕꯖꯥꯠꯅꯤ ꯑꯗꯨꯁꯨ ꯅꯨꯄꯥ ꯃꯌꯨꯝꯅ ꯑꯃꯨꯛ ꯊꯕꯛꯇꯨ ꯊꯣꯛꯏꯕꯅꯤꯅ ꯃꯣꯏꯅꯗꯤ ꯃꯇꯝ ꯈꯔ ꯉꯥꯏꯅꯤꯡꯕ ꯍꯥꯏꯗꯤ ꯃꯤ ꯃꯌꯥꯝ ꯃꯥꯡꯗ ꯐꯖꯗꯦ ꯌꯦꯛ ꯃꯄꯥꯒꯤ ꯃꯌꯥꯝꯕꯁꯨ ꯑꯣꯏꯕ ꯃꯤꯒꯤ ꯂꯩꯀꯥꯏꯁꯨ ꯂꯩꯀꯥꯏꯅꯁꯨꯨ ꯅꯣꯛꯅꯕ ꯈꯣꯠꯄ ꯑꯝꯁꯨ ꯂꯩꯅꯤꯅ ꯑꯗꯨ ꯃꯣꯏ ꯅꯨꯄꯤꯀꯕꯨꯅ ꯌꯥꯗ꯭ꯔꯦ ꯌꯦꯑꯗꯨꯗꯨꯅ ꯑꯗꯨꯝ ꯂꯥꯏꯒꯤ ꯃꯃꯤꯡ ꯒꯤꯇꯪ ꯇꯧꯔꯒ ꯑꯗꯨꯝ ꯙꯣꯟ ꯀꯩ ꯀꯩ ꯌꯥꯎ ꯗ ꯕꯤ ꯑꯗꯒꯤ ꯆꯥꯕ ꯊꯛꯄ ꯂꯥꯡꯕꯤ ꯇꯧꯗꯕꯤꯗ ꯑꯗꯨꯃꯥꯏ ꯇꯧꯔꯒ ꯂꯣꯏꯁꯤꯟꯗꯣꯏ ꯃꯥꯜꯂꯦ
ꯗꯣꯏ ꯃꯥꯜꯂꯦ ꯑꯗꯨꯃꯥꯏꯅꯗꯤ ꯍꯥꯏꯌꯦ ꯑꯩꯗꯣ ꯉꯁꯥꯏ ꯍꯥꯏꯐꯦꯠ ꯐꯣꯟ ꯇꯧꯕꯅꯦ ꯃꯉꯣꯟꯗ ꯑꯣ ꯍꯣꯏ ꯑ ꯑꯗꯨꯅꯤ ꯂꯩꯇꯕꯗꯨꯁꯨ ꯅꯨꯡꯉꯥꯏꯇꯦ ꯑꯗꯒꯤ ꯁꯣꯝꯗ ꯍꯥꯏꯕꯗꯤ ꯄꯨꯟꯁꯤꯒꯤ ꯑꯐꯕ ꯇꯥꯟ ꯈꯠꯂꯛꯄ ꯇꯥꯏꯃꯤꯡ ꯍꯥꯏꯗꯣ ꯑꯣꯏꯗꯣꯏꯅꯤꯀꯣ ꯑꯉꯥꯡꯈꯩꯗꯨꯒꯤꯗꯤ ꯑꯍꯟ ꯑꯣꯏꯕ ꯑꯃꯅ ꯂꯩꯈꯤꯗꯕ ꯑꯣꯏꯔꯁꯨ ꯑꯗꯨꯅ ꯃꯣꯏꯒꯤꯁꯨ ꯑꯃꯨꯛ ꯍꯥꯏꯗꯤ ꯉꯥꯏꯍꯥꯛ ꯂꯩꯇꯅ ꯁꯨꯝ ꯌꯩꯊꯣꯛ ꯌꯩꯁꯤꯟ ꯇꯧꯕ ꯍꯥꯏ ꯗꯨꯁꯨ ꯅꯨꯡꯉꯥꯏꯇꯦ ꯏꯁꯝ ꯁꯝꯅ ꯍꯥꯏꯔꯕꯗ ꯑꯩꯈꯣꯏ ꯀꯥꯡꯕꯨ ꯍꯟꯗꯛ ꯁꯒꯅ ꯅꯣꯡꯃꯥꯏꯖꯤꯡ ꯅꯨꯃꯤꯠꯇ ꯆꯥꯛ ꯆꯥꯅꯁꯦ ꯍꯥꯏꯕꯗꯣ ꯌꯩꯊꯣꯛꯄꯗꯨꯕꯧ ꯍꯦꯛ ꯅꯨꯡꯉꯥꯏꯇꯕ ꯑꯃꯗꯤ ꯐꯥꯎꯋꯤꯗꯅ ꯀꯣ ꯍꯥꯏꯗꯤ ꯑꯦ ꯃꯌꯥꯝ ꯄꯨꯟꯗꯣꯏꯅꯦ ꯆꯥꯛ ꯆꯥꯟꯅꯗꯣꯏꯅꯦ ꯈꯣꯠꯇꯣꯏꯅꯦꯅ ꯁꯨꯝ ꯋꯥꯈꯟꯗꯣ ꯈꯤꯇꯪꯗꯤ ꯃꯣꯛ ꯁꯥꯒꯠꯆꯔꯨꯔꯦꯗꯅꯀꯣ ꯑꯗꯨꯒ ꯑꯗꯨ ꯌꯩꯊꯣꯛꯄ ꯐꯥꯎꯕ ꯈꯤꯇꯪ ꯅꯨꯡꯉꯥꯏꯇꯕꯗꯤ ꯐꯥꯎꯋꯦꯗꯅꯀꯣ ꯑꯗꯨ ꯑꯣꯏꯕ ꯇꯥꯔꯗꯤ ꯉꯁꯥꯏꯒꯤ ꯂꯨꯍꯣꯡꯒꯅꯤꯅ ꯍꯥꯏꯗꯤ ꯄꯨꯟꯁꯤꯒꯤ ꯑꯃꯨꯛꯇꯪ ꯑꯍꯥꯟꯕ ꯍꯣꯡꯒꯗꯧꯕ ꯄꯣꯠꯇꯨꯗ ꯑꯗꯨꯃꯥꯏꯅ ꯑꯃꯨꯛ ꯌꯩꯊꯣꯛ ꯌꯩꯁꯤꯟ ꯇꯧꯅꯕꯗꯨꯁꯨ ꯅꯨꯡꯗꯤ ꯅꯨꯡꯉꯥꯏꯔꯣꯏꯕ ꯅꯨꯡꯉꯥꯏꯇꯕꯁꯤꯀꯣ ꯑꯗꯩ ꯊꯕꯛ ꯊꯣꯛꯄꯅꯤꯅ ꯁꯣꯝꯗꯁꯨ ꯑꯃꯨꯛ ꯍꯥꯏꯗꯤ ꯑꯗꯨꯃꯥꯏꯅ ꯂꯥꯡ ꯈꯣ ꯐꯠꯇꯅ ꯇꯧꯕꯗꯨꯁꯨ ꯑꯃꯨꯛ ꯅꯨꯡꯉꯥꯏꯇꯕ ꯑꯗꯨꯅꯤ ꯁꯥꯏꯠ ꯑꯅꯤꯃꯛꯀꯤ ꯅꯨꯡ ꯅꯨꯡꯉꯥꯏꯇꯕꯗ ꯅꯨꯡꯉꯥꯏꯇꯕ ꯉꯥꯛꯇꯅꯦ ꯑꯗꯨꯅꯦ ꯇꯧꯔꯤꯁꯦ ꯑꯗꯣ ꯍꯣꯏ ꯑꯩꯒꯤ ꯋꯥꯈꯜꯗꯁꯨ ꯑꯗꯨꯝ ꯍ ꯑꯩꯈꯣꯏ ꯌꯥꯝ ꯀꯟꯅ ꯆꯥꯎꯅ ꯇꯧꯗ꯭ꯔꯒꯁꯨꯀꯣ ꯑꯗꯣ ꯃꯃꯤꯡꯒꯤ ꯍꯥꯏꯕꯗꯤ ꯁꯤꯟꯅꯤ ꯂꯥꯡꯅꯤꯅ ꯂꯣꯏ ꯇꯧꯕ ꯂꯣꯏꯔꯕꯅꯤꯅ ꯑꯗꯨꯃꯥꯏꯅ ꯑꯗꯨꯝ ꯇꯧꯈꯤꯕꯗꯨꯁꯨ ꯀꯩꯁꯨ ꯀꯥꯏꯗꯕ꯭ꯔꯥ ꯈꯜꯂꯦ ꯑꯗꯨꯒ ꯍꯌꯦꯡ ꯀꯣꯟꯅ ꯇꯞꯅ ꯃꯣꯏꯅ ꯑꯗꯨꯝ ꯍꯥꯏꯕꯗꯤ ꯆꯥꯛ ꯆꯥꯛ ꯆꯔꯥ ꯑꯃ ꯆꯥꯃꯤꯟꯅꯒꯦꯕꯨ ꯍꯥꯏꯔꯁꯨ ꯑꯗꯒꯤ ꯈꯪꯅ ꯈꯪꯅꯕ ꯑꯣꯏꯅ ꯈꯤꯇꯪ ꯀꯩꯅꯣ ꯑꯃ ꯀꯩꯅꯣ ꯇꯧꯒꯦ ꯍꯥꯏꯔꯁꯨ ꯑꯗꯨꯃꯥꯏꯅ ꯇꯧꯖꯒ꯭ꯔꯁꯨ ꯌꯥꯏꯗꯅꯀꯣ ꯍꯌꯦꯡ ꯃꯣꯏ ꯍꯌꯦꯡꯗꯨꯗꯤ ꯑꯗꯨꯝ ꯍꯣꯡꯝꯕꯤꯒ꯭ꯔꯒꯁꯨ ꯑꯗꯨꯃꯥꯏꯅꯗꯤ ꯈꯜꯂꯦ ꯑꯩꯒꯤ ꯋꯥꯈꯜꯗꯁꯨ ꯑꯗꯨ ꯈꯪꯗꯦꯀꯣ ꯑꯍꯜ ꯂꯃꯟꯅꯗꯤ ꯑꯃꯨꯛ ꯀꯩꯀꯩ ꯈꯟꯅꯔꯝꯃꯤ ꯗꯣꯏꯅꯗꯤ ꯑꯗꯣ ꯑꯗꯨꯃꯥꯏꯅꯗꯤ ꯂꯩ ꯅꯪꯒꯤ ꯃꯣꯠꯇꯤ ꯀꯃꯥꯏꯅ ꯂꯩꯒꯦ
ꯍꯣꯏ ꯗ ꯁꯤ ꯑꯗꯨꯃꯥꯏꯅ ꯃꯤꯒꯤ ꯍꯩ ꯊꯕꯛ ꯊꯣꯛꯇ꯭ꯔꯨꯔꯕꯅꯤꯅ ꯄꯣꯠ ꯆꯩ ꯂꯪꯁꯤꯟꯕ ꯈꯣꯠꯆꯤꯟꯕ ꯍꯥꯏꯗꯤ ꯑꯗꯨꯝ ꯃꯃꯜ ꯌꯥꯝꯃꯤꯕ ꯄꯣꯠꯅꯤ ꯍꯥꯏꯕ ꯑꯗꯒꯤ ꯍꯩꯔꯨꯛ ꯀꯩꯀꯩ ꯀꯠꯄ ꯈꯣꯠꯄ ꯑꯗꯒꯤ ꯏꯟꯖꯥꯡꯅꯥꯄꯤ ꯀꯩ ꯃꯌꯥꯝꯁꯨ ꯂꯣꯏꯅ ꯂꯩꯔꯨꯕꯅꯦ ꯉꯁꯤ ꯁꯦꯝꯗꯧꯇꯪ ꯉꯥꯏꯔꯕꯅꯦꯕ ꯑꯗꯨꯅ ꯄꯣꯠ ꯆꯩ ꯃꯌꯥꯝ ꯁꯨ ꯖꯇ꯭ꯔꯥ ꯀꯩꯀꯩꯁꯨ ꯇꯧꯒ꯭ꯔꯝꯅꯦꯕ ꯍꯥꯏꯕꯗꯤ ꯕꯥꯔꯇꯣꯟ ꯇꯧꯗꯨꯅ ꯍꯌꯦꯡ ꯂꯥꯛꯑꯣ ꯈꯣꯠꯂꯣꯅ ꯑꯗꯨꯝ ꯍꯥꯏꯒ꯭ꯔꯦ ꯕꯥꯔꯇꯦꯟꯁꯨ ꯆꯠꯈ꯭ꯔꯦ ꯑꯗꯨ ꯃꯨꯛ ꯆꯠꯈꯤꯕ ꯃꯌꯥꯝꯗꯨ ꯂꯣꯏꯅꯃꯨꯛ ꯍꯥꯏꯗꯣꯛꯄ ꯗꯔꯀꯥꯔ ꯇꯥꯗꯣꯏꯅꯦꯕ ꯑꯗ ꯑꯗꯒꯤ ꯃꯣꯏꯒꯤ ꯀꯩ ꯍꯥꯏꯅꯤ ꯑꯩꯈꯣꯏ ꯑꯩꯅ ꯍꯥꯏꯖꯦ ꯄꯣꯠ ꯆꯩ ꯂꯩꯕ ꯈꯣꯠꯄ ꯃꯌꯥꯝ ꯂꯣꯏ ꯂꯣꯏꯖꯤꯟꯒ꯭ꯔꯦ ꯑꯗꯨ ꯅꯨꯡꯁꯨ ꯅꯨꯡꯉꯥꯏ ꯂꯩꯇꯦ ꯑꯗꯨ ꯑꯣꯏꯇꯥꯥꯔꯒꯁꯨ ꯑꯗꯨꯝ ꯑꯗꯨꯃꯥꯏꯅ ꯌꯥꯕꯨ ꯌꯥꯔꯗꯤ ꯍꯣꯡꯒꯤꯕꯅ ꯐꯩꯌꯦ ꯍꯥꯏꯕꯗꯤ ꯂꯣꯏꯅ ꯑꯃꯨꯛ ꯑꯃꯨꯛꯀ ꯃꯊꯪꯒꯤꯗ ꯇꯧꯒꯦ ꯍꯥꯏꯇꯥꯔꯗꯤ ꯂꯣꯏꯅ ꯁꯤꯟꯕ ꯂꯥꯡꯕꯁꯨ ꯆꯞ ꯃꯥꯟꯅ ꯇꯧꯗꯦ ꯄꯩꯁꯥꯗꯨ ꯀꯥꯟꯅꯗꯕꯗ ꯑꯗꯨꯝ ꯆꯠꯂꯅꯤ ꯑꯗꯨꯏ ꯃꯍꯨꯠꯇ ꯑꯗꯨꯝ ꯌꯥꯕꯨ ꯌꯥꯔꯗꯤ ꯑꯗꯨꯃꯥꯏꯅ ꯑꯗꯨꯝ ꯂꯣꯏꯖꯤꯟꯒꯤꯕꯅ ꯐꯗꯧ ꯃꯥꯜꯂꯦ ꯑꯩ ꯉꯁꯥꯏ ꯏꯃꯥꯟꯅꯕꯁꯨ ꯍꯪꯕꯅꯦ ꯃꯥꯅ ꯐꯣꯟ ꯇꯧꯔꯛꯑꯦ ꯅꯪ ꯉꯁꯥꯏ ꯂꯥꯛꯀꯦꯔꯣ ꯈꯣꯠꯀꯦꯔꯣ ꯍꯪꯕ ꯑꯩꯅ ꯃꯖꯨ ꯗꯥꯏꯔꯦꯛ ꯂꯥꯛꯑꯣꯗꯤ ꯍꯥꯏꯅꯤꯡꯗ꯭ꯔꯦ ꯍꯥꯏꯇꯥꯔꯗꯤ ꯀꯩꯒꯤꯅꯣ ꯍꯥꯏꯕ ꯃꯇꯝꯗ ꯉ ꯍꯌꯦꯡ ꯂꯥꯛꯑꯣ ꯍꯥꯏꯁꯤꯅ ꯀꯩꯒꯤꯅꯣ ꯍꯥꯏꯕ ꯃꯇꯝꯗ ꯑꯩꯈꯣꯏꯒꯤ ꯕꯣꯔꯒꯤ ꯃꯃꯥꯟꯅꯕ ꯃꯈꯩꯒꯤ ꯆꯥꯕ ꯊꯛꯄ ꯁꯤꯟꯕ ꯂꯥꯡꯕ ꯑꯗꯒꯤ ꯊꯥꯕ ꯐꯛ ꯊꯥꯕ ꯑꯗꯨ ꯃꯌꯥꯝꯗꯨꯒꯤ ꯂꯣꯏꯅ ꯇꯧꯕꯗꯣ ꯃꯌꯥꯝꯗꯨꯒꯤ ꯑꯣꯏꯕꯅꯤꯅ ꯑꯗꯨ ꯑꯝꯇ ꯇꯧꯔ ꯑꯈꯣꯏꯗꯅ ꯊꯕꯛꯁꯦ ꯌꯥꯝ ꯁꯝꯃꯅꯦꯕ ꯑꯗꯨꯝ ꯆꯝꯅ ꯈꯤꯇꯪ ꯈꯔ ꯆꯥꯔꯅꯤ ꯑꯗꯨꯅ ꯊꯕꯛꯁꯦ ꯁꯝꯖꯤꯟꯒ꯭ꯔꯕꯅꯤꯅ ꯑꯗꯨꯝ
ꯏꯪꯒ꯭ꯔꯥꯕꯅꯤꯅ ꯑꯗꯨꯝ
ꯑꯗꯨꯝ ꯂꯣꯏꯖꯟꯒ꯭ꯔꯁꯤꯗ ꯈꯟꯕꯗꯅ ꯐꯔꯦ ꯑꯗꯨꯃꯥꯏꯅ ꯈꯜ ꯃꯥꯥꯏꯅ ꯁꯨ ꯐꯔꯦꯗ ꯍꯥꯏꯗꯤ ꯃꯣꯏꯁꯨ ꯆꯨ ꯆꯟꯖꯟꯁꯨ ꯑꯣꯏꯔꯅꯤ ꯋꯥꯈꯟꯁꯨ ꯑꯃꯨꯛ ꯅꯨꯡꯉꯥꯏꯅ
ꯑꯩꯈꯣꯏꯁꯨ ꯅꯨꯡꯉꯥꯏꯅꯔꯔꯣꯏ ꯑꯗꯨꯅ ꯑꯗꯨꯝ ꯂꯣꯏꯁꯤꯟꯈ꯭ꯔꯁꯦꯅ ꯑꯗꯨꯝ ꯍꯥꯏꯅꯈ꯭ꯔꯕ ꯃꯥꯜꯂꯦ ꯍꯌꯦꯡꯗꯣ ꯑꯗꯨꯝ ꯍꯣꯏ ꯑꯗꯨꯅꯤ ꯑꯗꯨꯃꯥꯏꯅ ꯇꯧꯕꯅꯗꯤ ꯐꯔꯅꯤ ꯍꯥꯏꯗꯤ ꯆꯠꯈꯤꯕ ꯑꯃ ꯆꯠꯈ꯭ꯔꯒꯁꯨ ꯊꯣꯛꯂꯛꯀꯗꯧꯔꯤꯕ ꯃꯣꯏꯒꯤꯗꯤ ꯑꯃꯨꯛ ꯅꯨꯡꯉꯥꯏꯇꯦꯗꯅꯀꯣ ꯑꯗꯨꯒꯤꯖꯨ ꯑꯃꯨꯛ ꯁꯨꯝ ꯌꯩꯊꯣꯛ ꯌꯩꯊꯣꯛ ꯂꯩꯔꯒꯗꯤ ꯑꯗꯩ ꯉꯁꯥꯏ ꯍꯥꯏꯗꯣ ꯄꯣꯠ ꯆꯩ ꯂꯣꯏꯅ ꯂꯥꯡꯖꯤꯜꯂꯨꯔꯤꯅꯦ ꯑꯗꯨ ꯐꯪꯉꯤ ꯄꯣꯠ ꯆꯩ ꯑꯝꯇꯁꯨ ꯅꯠꯇꯦ ꯄꯩꯁꯥ ꯃꯌꯥꯝ ꯆꯪꯉꯁꯨ ꯇꯧꯔꯤꯅꯦ ꯑꯗꯨꯗꯁꯨ ꯑꯃꯨꯛ ꯌꯩꯊꯣꯛꯑꯗꯤ ꯃꯊꯪ ꯇꯧꯕꯗꯁꯨ ꯑꯃꯨꯛ ꯆꯞ ꯃꯥꯟꯅ ꯂꯩꯗꯕꯁꯨ ꯁꯨ ꯌꯥꯔꯣꯏ ꯕꯥꯇꯣꯟ ꯆꯠꯈꯤꯕ ꯃꯌꯥꯝꯗꯣ ꯑꯃꯨꯛ ꯅꯠꯇ꯭ꯔꯕ ꯂꯣꯏ ꯐꯔꯛ ꯇꯥꯏꯅꯤ ꯑꯃꯨꯛ ꯅꯝꯅꯅꯤ ꯈꯣꯠꯅꯅꯤ ꯑꯗꯨ ꯐꯔꯛ ꯌꯥꯝ ꯇꯥꯏ ꯑꯗꯨ ꯍꯣꯏ ꯑꯗꯨꯝ ꯏꯆꯝ ꯆꯝꯅ ꯂꯣꯏꯁꯟꯒꯤꯕꯅꯕꯨꯗꯤ ꯐꯔꯦ ꯑꯗꯨ ꯃꯣꯏ ꯂꯩ ꯇꯕꯒꯤ ꯄꯥꯎꯁꯤꯅ ꯀꯔꯝ ꯀꯥꯟꯗꯒ ꯈꯪꯉꯤꯅꯣ ꯍꯥꯏꯕꯗꯤ ꯑꯌꯨꯛ ꯀꯨꯝꯕꯗ ꯈꯪꯉꯤꯔ ꯉꯁ ꯉꯁꯥꯏ ꯈꯪꯉꯤꯔꯥ ꯀꯃꯥꯏ ꯇꯧꯕꯖꯥꯠꯅꯣ
ꯑꯌꯨꯛ ꯈꯪꯕ ꯃꯥꯜꯂꯦ ꯑꯌꯨꯛ ꯃꯣꯏꯗꯣ ꯃꯣꯏꯗꯣ ꯉꯔꯥꯡꯗꯩ ꯁꯨꯝ ꯍꯥꯏꯐꯦꯠ ꯍꯥꯏꯐꯦꯠ ꯆꯤꯡꯅꯔꯕꯖꯥꯠꯅꯤ ꯃꯣꯏ ꯉꯔꯥꯡ ꯑꯉꯥꯡ ꯍꯩꯖꯤꯡ ꯈꯔꯥꯏ ꯇꯧꯕꯗꯣ ꯃꯣꯏ ꯀꯩꯅꯣꯗꯣ ꯃꯣꯏ ꯕꯥꯆꯧꯍꯣꯏ ꯏꯃꯨꯡ ꯍꯥꯏꯇꯥꯔꯦ ꯃꯣꯏ ꯃꯥꯆꯧꯕꯤ ꯍꯣꯏ ꯑꯗꯒꯤ ꯃꯣꯏ
ꯑꯩꯈꯣꯏ ꯃꯌꯥꯝꯕ ꯑꯅꯤꯁꯨ ꯂꯩꯕꯤꯗꯕ ꯃꯣꯏ ꯏꯃꯨꯡꯗꯨ ꯑꯝꯇ ꯂꯥꯛꯇ꯭ꯔꯦ ꯍꯥꯏꯕ ꯁꯨꯝ ꯁꯦꯟꯅꯕ
ꯈꯪꯉꯦ ꯍꯖꯤꯜꯂꯛꯄꯩ ꯇꯥꯏꯞ ꯇꯧꯕꯖꯥꯠꯅꯤ ꯂꯩꯇꯕꯨꯗꯤ ꯉꯁꯥꯏ ꯂꯩꯇꯕ꯭ꯔꯥ ꯂꯩꯇ꯭ꯔ ꯇꯥꯔꯁꯨ ꯑꯍꯤꯡꯒꯨꯝꯕ ꯑꯣꯏꯔꯝꯃꯁꯨ ꯑꯗꯨ ꯉꯁꯤꯗꯤ ꯖꯤꯡꯗꯨ ꯃꯥꯜꯂꯦꯕꯀꯣ ꯗꯨꯃꯥꯏꯅ ꯍꯣꯏ ꯍꯞꯇꯥ ꯑꯃꯨꯛ ꯋꯥꯠꯂꯤꯀꯩꯃꯨꯛ ꯋꯥꯠꯂꯤꯀꯥꯟꯗ ꯄꯣꯠ ꯆꯩꯩ ꯂꯥꯡꯖꯤꯟꯗꯕ ꯑꯣꯏ ꯇꯥ ꯌꯥꯔꯒꯗꯤ ꯈꯤꯇꯪ ꯍꯥꯏꯗꯤ ꯈꯟꯅꯕ ꯌꯥꯕꯀꯣ ꯍꯥꯏꯗꯤ ꯍꯌꯦꯡꯗꯪ ꯉꯥꯏꯔ ꯀꯥꯟꯗ ꯇꯧꯕꯗꯨꯗꯤ ꯑꯃꯨꯛ ꯅꯨꯡꯉꯥꯏꯇꯦꯅꯀꯣ ꯍꯥꯏꯗꯤ ꯊꯕꯛ ꯀꯩꯀꯥꯗ ꯂꯣꯏ ꯂꯥꯡꯖꯤꯜꯂꯨꯔꯕꯅꯤꯅ ꯕꯥꯔꯇꯦꯟ ꯀꯩꯁꯨ ꯂꯣꯏ ꯆꯠꯈ꯭ꯔꯕꯅꯤꯅ
ꯑꯗꯨ ꯉꯥꯛꯇꯁꯨ ꯅꯠꯇꯕꯀꯣ
ꯈꯪꯗꯦꯗ ꯄꯨꯔꯥ ꯀꯩ ꯍꯥꯏꯅꯤ ꯑꯩꯈꯣꯏꯒꯤ ꯁꯤꯅꯤꯃꯥ ꯗ꯭ꯔꯃꯥ ꯇꯧꯕꯗꯨꯒꯤ ꯋꯥꯔꯤꯗꯨꯒ ꯆꯞ ꯃꯥꯟꯅ ꯇꯥꯏꯞꯇ ꯇꯧꯔꯛ ꯌꯥꯝ ꯅꯨꯡꯉꯥꯏꯇꯕ ꯑꯃꯗꯤ ꯑꯣꯏꯔꯝꯃꯅꯤ ꯍꯥꯏꯕꯗꯤ ꯂꯨꯍꯣꯡꯗꯣꯔꯤꯕ ꯕꯣꯔꯗꯨꯁꯨ ꯀꯩꯅꯥꯗꯨꯁꯨ ꯉꯥꯏꯔꯦꯅ ꯏꯕꯅꯤ ꯇꯧꯔꯤꯁꯤꯕꯨ ꯀꯩꯗꯧꯔꯖꯠꯅꯣ ꯏꯕꯅꯤꯁꯨ ꯄꯛꯅꯗ꯭ꯔꯕꯖꯠꯔ ꯌꯥꯝ ꯆꯩꯊꯦꯡ ꯄꯤꯔꯤꯁꯦ ꯑꯃꯨꯛꯇꯁꯨ ꯅꯠꯇꯦ ꯑꯍꯨꯝꯂꯛ ꯁꯨꯔꯕꯅꯦ ꯍꯟꯗꯛ ꯇꯧꯔꯤꯁꯦ ꯑꯗꯨꯗ ꯑꯗꯨꯝ ꯈꯪꯗꯦ ꯃꯕꯥꯟꯅꯤꯖꯦ ꯄꯪꯆꯤꯡ ꯆꯤꯡꯅꯔꯝꯗꯧꯕ ꯃꯥꯟꯕꯗꯣ
ꯍꯣꯏ ꯑꯗꯨꯅꯦ ꯅꯍꯥ ꯃꯈꯩꯗꯨꯁꯨ ꯋꯥꯈꯜꯗꯨ ꯅꯨꯡꯉꯥꯏꯕ ꯈꯪꯉꯝꯃꯔꯣꯏ ꯍꯥꯏꯗꯤ ꯂꯨꯍꯣꯡꯕ ꯍꯥꯏꯕꯁꯤꯃꯛꯇꯕꯨ ꯍꯔꯥꯎꯕ ꯑꯃꯗꯤ ꯑꯣꯏꯅꯔꯤꯅꯤꯗꯅꯀꯣ ꯑꯃꯒꯤꯁꯨ ꯑꯃꯒꯤ ꯑꯃꯒꯤꯁꯨ ꯅꯨꯄꯤ ꯃꯌꯩꯝꯁꯨ ꯅꯨꯄꯥ ꯃꯌꯨꯝꯁꯨ ꯅꯨꯄꯤ ꯃꯌꯨꯝꯅ ꯆꯠꯈꯤꯕꯒꯤ ꯅꯨꯡꯉꯥꯏꯇꯦ ꯉꯥꯏꯍꯥꯛ ꯅꯨꯡꯉꯥꯏꯇꯦ ꯍꯥꯏꯔꯁꯨ ꯃꯆꯥꯅꯨꯄꯤꯅ ꯆꯠꯂꯨꯗꯣꯔꯤꯕ ꯏꯃꯨꯡꯗꯨꯗ ꯃꯥꯒꯤꯁꯨ ꯄꯨꯟꯁꯤ ꯑꯃ ꯁꯦꯝꯕ ꯆꯠꯂꯦꯅꯦ ꯈꯜꯂꯒ ꯑꯃꯨꯛ ꯅꯨꯡꯉꯥꯏꯊꯣꯛꯅꯩꯅꯦꯕ ꯑꯗꯒꯤ ꯅꯨꯄꯥ ꯃꯌꯨꯝꯗꯁꯨ ꯃꯤ ꯑꯅꯧꯕ ꯑꯃ ꯍꯦꯟꯒꯠꯂꯛꯑꯦ ꯍꯥꯏꯕꯒꯤ ꯅꯨꯡꯉꯥꯏꯅꯕ ꯅꯨꯡꯉꯥꯏꯕꯒꯤ ꯑꯃꯨꯛ ꯑꯣꯏꯅ ꯄꯥꯡꯊꯣꯛꯏꯕ ꯄꯣꯠꯅꯦꯕ ꯑꯗꯨꯏꯗꯨꯗ ꯑꯗꯨꯃꯥꯏꯅ ꯍꯟꯖꯤꯟ ꯍꯟꯖꯤꯟ ꯊꯤꯡꯒꯥꯏꯕꯗꯣ ꯅꯨꯡꯉꯥꯏꯗꯧꯗꯤ ꯃꯥꯟꯗꯦ ꯑꯩꯁꯨ ꯍꯣꯏ ꯁꯤꯅ ꯁꯤ ꯑꯣꯏꯔꯦ ꯐꯔꯦ ꯅꯪꯁꯨ ꯑꯗꯨꯗꯤ ꯂꯨꯍꯣꯡꯕꯗꯣ ꯌꯥꯎꯔꯔꯣꯏ ꯍꯥꯏꯔꯒꯗꯤ ꯍꯌꯦꯡꯖꯨ ꯑꯗꯨꯝ ꯋꯥꯛꯀꯤꯡ ꯆꯠꯂꯁꯦ ꯑꯗꯨꯒ ꯀꯣꯟꯅ ꯑꯃꯨꯛ ꯐꯥꯎꯅꯔꯁꯤꯀꯣ
ꯍꯣꯏ ꯐꯔꯦ ꯐꯔꯦ ꯊꯝꯃꯣ ꯊꯝꯃꯣ